ꯍꯜꯂꯣ ꯍꯜꯂꯣ ꯂꯣ ꯇꯥꯕꯔꯣ ꯇꯥꯏ ꯇꯥꯏꯌꯦ ꯑꯧ ꯀꯩꯗꯧꯕꯔ
ꯑꯩ ꯍꯧꯖꯤꯛꯅ ꯆꯥꯛ ꯆꯥꯕ ꯂꯣꯏꯔꯒ ꯐꯝꯃꯨꯔꯒ ꯂꯩꯌꯦ
ꯎꯝ ꯍꯧꯖꯤꯛꯇ ꯆꯥꯛ ꯆꯥꯕ꯭ꯔꯥ
ꯍꯣꯏ ꯍꯧꯖꯤꯛꯅ ꯆꯥꯛ ꯆꯥꯕ
ꯑꯗꯨꯗꯤ ꯊꯦꯡꯉꯤꯅ
ꯊꯦꯡꯉꯦꯀꯣ ꯍꯣꯏ ꯊꯦꯡꯉꯦ
ꯍꯣꯏ ꯍꯤꯟꯖꯥꯡ ꯍꯥꯎꯕ ꯃꯥꯂꯤꯀꯣ
ꯍꯦꯟꯖꯥꯡꯗꯣꯀꯣ ꯍꯥꯎꯇꯕꯒꯤ ꯆꯥꯛꯇꯣ ꯊꯦꯡꯅ ꯆꯥꯕ
ꯑꯁ ꯑꯗꯨ ꯍꯤꯟꯖꯥꯡꯗꯣ ꯑꯩꯗꯤ ꯃꯤꯗꯤ ꯍꯤꯟꯖꯥꯡ ꯍꯥꯎꯔꯗꯤ ꯆꯥꯛ ꯊꯦꯡꯅ ꯆꯥꯏ ꯍꯥꯏꯔꯒ ꯅꯪꯗꯤ ꯀꯔꯤꯒꯤꯔꯥ
ꯑꯩꯗꯤ ꯏꯟꯖꯥꯡ ꯍꯧꯗ꯭ꯔꯗꯤ ꯊꯦꯡꯅ ꯆꯥꯕ ꯖꯥꯠꯇꯣ
ꯎꯝ ꯀꯅꯥ ꯅꯪꯅ ꯊꯣꯡꯕꯒꯤ ꯍꯥꯎꯗꯕ ꯃꯥꯜꯂꯤꯀꯣ
ꯑꯁ ꯊꯣꯡꯕ ꯊꯣꯡꯗꯕ ꯅꯠꯇꯦ ꯍꯦꯟꯖꯥꯡ ꯑꯗꯨꯝ ꯍꯥꯎꯇꯕꯩꯅꯦ
ꯎꯝ ꯀꯔꯤꯔꯥ
ꯍꯋꯥꯏ
ꯑꯁ ꯅꯨꯃꯤꯗꯥꯡꯗꯕꯨ ꯍꯋꯥꯏ ꯆꯥꯅꯕ꯭ꯔꯣ
ꯆꯥꯕ ꯆꯥꯏꯅ ꯍꯋꯥꯏ ꯍꯋꯥꯏꯒ ꯗꯥꯁꯀꯨꯠꯒ
ꯗꯥꯁꯀꯨꯠ
ꯍꯣꯏ ꯗꯥꯁꯀꯨꯠ
ꯀꯋꯥꯥꯁꯅꯦ ꯄꯨꯔ
ꯀꯨꯠꯅꯦ ꯗꯥꯁꯀꯨꯠ
ꯅꯠꯇꯦ ꯑꯩꯒꯤꯀꯣ ꯎꯁꯣꯏꯅꯦ ꯎꯁꯣꯏ
ꯎꯁꯣꯏꯗꯣ ꯍꯌꯦꯡꯁꯨ ꯉꯁꯤꯁꯨ ꯆꯥꯅꯤꯡꯉꯥꯏ ꯂꯩꯌꯦ ꯑꯩꯗꯤ
ꯎꯝ ꯅꯪꯗꯤ ꯀꯩ ꯇꯧꯔ ꯂꯩꯕ꯭ꯔꯣ ꯂꯥꯏꯔꯤꯛ ꯄꯥꯕ꯭ꯔꯣ
ꯀꯔꯤ ꯍꯥꯏꯕꯅꯣ
ꯅꯪ ꯂꯥꯏꯔꯤꯛ ꯄꯥꯔꯒ ꯂꯩꯕꯔꯣ
ꯑꯩꯩꯂꯥꯏꯔꯤꯛ ꯄꯥꯗ꯭ꯔꯦꯗ ꯊꯕꯛ ꯊꯕꯛ ꯇꯧꯔꯒ ꯑꯩ ꯑꯩꯀꯣ ꯎꯝ ꯑꯩꯗꯣ ꯇꯥꯕ꯭ꯔꯥ ꯑꯩꯗꯣꯀꯣ ꯂꯥꯏꯔꯥꯔꯤꯗ ꯀꯣ ꯑꯁꯤ ꯑꯥ ꯆꯩꯔꯥꯎ ꯆꯤꯡ ꯀꯥꯕ ꯆꯠꯄ ꯂꯝꯕꯤꯗ ꯂꯥꯏꯕ꯭ꯔꯦꯔꯤ ꯑꯃ ꯂꯩꯕꯗꯨ ꯈꯪꯕ꯭ꯔꯥ
ꯈꯪꯉꯦ
ꯑꯈꯣꯏꯅꯤ ꯅꯍꯥꯟ ꯍꯥꯏꯕꯗꯣ ꯑꯗꯨꯗꯨꯀꯣ ꯑꯗꯨꯗ ꯑꯩ ꯂꯥꯏꯔꯤꯛ ꯄꯥꯕ ꯆꯠꯂꯅꯤ ꯑꯁꯤ ꯊꯥꯗꯒꯤ ꯍꯧꯅ ꯑꯦꯠꯃꯤꯁꯟ ꯇꯧꯕꯅꯤ
ꯇꯧꯕꯅꯦ
ꯅꯨꯡꯇꯤꯒꯤ ꯄꯥꯕ ꯌꯥꯔꯦ ꯎꯝ ꯌꯨꯝꯗ ꯄꯥꯕꯁꯨ ꯅꯨꯡꯉꯥꯏꯌꯦ ꯑꯗꯣ ꯃꯣꯏꯗꯗꯤ ꯂꯥꯏꯔꯤꯛ ꯃꯌꯥꯝ ꯂꯩꯌꯦꯕꯀꯣ
ꯂꯥꯏꯔꯤꯛ ꯂꯩꯌꯦ ꯍꯥꯏꯕ ꯃꯤꯅ ꯏꯃꯥꯟꯅ ꯅꯨꯄꯤ ꯑꯃꯗꯨꯗ ꯇꯝꯕꯗꯨꯅ ꯍꯥꯏꯕꯗꯤ ꯂꯥꯏꯔꯤꯛ ꯑꯩꯈꯣꯏꯅ ꯄꯨꯔꯛꯑꯦ ꯍꯥꯏꯌꯦꯅ
ꯑꯣ ꯑꯗꯨꯗꯤ ꯈꯪꯗꯦ ꯈꯔ ꯂꯥꯏꯔꯤꯛꯁꯨ ꯈꯔ ꯌꯥꯎꯕꯗꯤ ꯃꯥꯜꯂꯦ ꯂꯥꯏꯕ꯭ꯔꯦꯔꯤꯒꯤ ꯇꯥꯏꯞꯇ ꯍꯌꯦꯡ ꯌꯦꯡꯉꯨꯁꯤꯔꯣ
ꯑꯩ ꯍꯌꯦꯡꯁꯤꯀꯣ ꯈꯪꯗꯅꯦ ꯁꯪꯒꯦꯔ ꯁꯪꯉꯣꯏꯔ
ꯎꯝ ꯉꯁꯥꯏ ꯆꯠꯄꯗꯨ ꯀꯔꯤ ꯀꯔꯤ ꯍꯥꯏꯕ꯭ꯔꯥ
ꯉꯁꯥꯏ ꯆꯠꯄꯗꯨ ꯀꯌꯥꯝ ꯍꯥꯏꯗꯦ ꯗꯣꯀꯨꯃꯦꯟꯁ ꯈꯛꯇꯪ ꯄꯤꯔꯝꯕꯅꯦ ꯑꯗꯨꯒ ꯍꯜꯂꯛꯑꯦ ꯑꯗꯨꯒ ꯑꯩꯈꯣꯏ ꯁꯣꯝ ꯑꯩꯈꯣꯏ ꯍꯥꯔꯗꯋꯦꯔ ꯂꯧꯒꯦ ꯍꯥꯏꯕꯗꯣ ꯎꯝ ꯌꯥꯔꯗꯤ ꯁꯣꯐꯋꯦꯔꯗ ꯑꯣꯅꯤꯡꯉꯥꯏꯅ ꯁꯥꯔꯗ ꯍꯥꯏꯕꯤ ꯈ꯭ꯔꯦ ꯑꯗꯨ ꯁꯥꯔꯅ ꯑꯃꯨꯛ ꯍꯥꯏꯔꯛꯀꯦ ꯍꯥꯏꯌꯦ
ꯑꯣ ꯑꯗꯨꯗꯤ ꯑꯩꯗꯤ
ꯑꯗꯨ ꯅꯪꯁꯨ ꯌꯥꯎꯕ ꯌꯥꯏꯅ
ꯑꯗꯨ ꯁꯥꯔꯅ ꯁꯥꯔꯅ ꯑꯩꯕꯨ ꯍꯥꯏꯔꯛꯄ
ꯍꯥꯏꯔꯛꯇꯦ
ꯑꯦ ꯑꯩ ꯌꯨꯝꯗ ꯂꯩꯌꯦ ꯍꯥꯏꯕꯤꯕ꯭ꯔꯣ ꯑꯗꯨ ꯑꯩꯒꯤ ꯗꯣꯀꯨꯃꯦꯟꯁ ꯄꯤꯗ꯭ꯔꯗꯤ ꯌꯥꯔꯣꯏꯗ꯭ꯔꯥ
ꯅꯍꯥꯟꯗꯨ ꯗꯣꯀꯨꯃꯦꯟꯁ ꯈꯔꯗꯤ ꯄꯤꯔꯝꯈ꯭ꯔꯦꯅ ꯅꯪꯒꯤꯗꯤ
ꯎꯝ ꯌꯥꯗꯤ ꯌꯥꯒꯦꯔꯀꯣ
ꯑꯗꯨ ꯃꯣꯏꯒꯤ ꯇꯥꯏꯃꯤꯡꯗꯣ ꯑꯗꯨ ꯈꯔ ꯆꯥꯟꯅꯔꯣꯏꯔꯅ ꯈꯟꯕ
ꯑꯣ ꯀꯔꯤ ꯑ ꯑꯌꯨꯛꯇ ꯂꯧꯒꯦꯔꯥ ꯅꯨꯡꯊꯤꯟꯗ ꯂꯧꯒꯦꯔꯥ ꯎꯝ ꯑꯌꯨꯛ ꯂꯧꯒꯦꯔꯥ
ꯑꯌꯨꯛꯇ ꯂꯧꯔꯁꯨ ꯁꯨ ꯌꯥꯏꯌꯦ ꯑꯌꯨꯛꯁꯦ ꯀꯣ ꯃꯣꯏꯁꯦ ꯎꯝ ꯑꯁꯦꯡꯕꯗꯤ ꯃꯣꯏꯅ ꯍꯥꯏꯕꯁꯦ ꯊꯥꯡꯃꯩꯕꯟꯗ ꯅꯠꯇꯕꯤꯗ ꯑꯁꯤ ꯃꯣꯏꯒꯤ ꯃꯐꯝ ꯂꯩꯌꯦꯕ ꯅꯤꯂꯤꯠ ꯀꯤ ꯃꯐꯝ ꯁꯦꯟꯇꯔ ꯁꯤꯡꯖꯃꯩꯗꯨꯗ ꯑꯗꯨꯗ ꯑꯣꯏꯅ ꯃꯤ ꯄꯨꯜꯂꯞ ꯄꯨꯜꯂꯒ ꯇꯥꯛꯄꯗꯨꯅ ꯐꯒꯗ꯭ꯔ ꯈꯟꯕ ꯑꯗꯨꯁꯨ
ꯑꯗꯨꯗꯗꯤ ꯑꯩꯈꯣꯏꯗꯤ ꯀꯩꯅꯣ ꯇꯧꯒꯅꯤ
ꯑꯗꯨꯅꯦ ꯑꯗꯨ ꯁꯥꯇ꯭ꯔꯥ ꯌꯥꯝꯕꯒꯤꯀꯣ ꯍꯧꯖꯤꯛꯀꯥꯟꯁꯦ ꯁꯥꯇ꯭ꯔꯥꯁꯤꯡꯅ ꯀꯦꯁꯟ ꯏꯌꯣ ꯍꯥꯏꯌꯦꯕ ꯊꯥꯡꯃꯩꯕꯟꯗ ꯑꯣꯏꯅ ꯇꯝꯒꯦꯅ ꯊꯥꯡꯃꯩꯕꯟꯗ ꯇꯝꯒꯦ ꯇꯧꯕꯁꯤꯡꯗꯨ ꯑꯗꯨꯝ ꯃꯣꯏꯒꯤ ꯄꯨꯡꯁꯦꯀꯣ ꯄꯨꯡ ꯑꯍꯨꯝ ꯇꯧꯋꯦꯕ ꯍꯧꯖꯤꯛꯀꯥꯟꯗꯤ ꯄꯨꯡ ꯑꯃꯈꯛꯇ ꯅꯠꯇꯦ ꯄꯨꯡ ꯑꯍꯨꯝ ꯇꯧꯕꯁꯦ ꯄꯨꯡ ꯑ ꯃꯥꯄꯟꯗꯒꯤ ꯇꯔꯥꯃꯊꯣꯏ
ꯑꯗꯨꯃꯥꯏꯅ ꯂꯧꯔꯗꯤ ꯀꯣꯂꯦꯖꯇꯤ
ꯑꯗꯨꯅꯦ ꯑꯗꯨꯒꯤ ꯎꯝ ꯁꯇ꯭ꯔꯥꯁꯤꯡꯅ ꯑꯗꯨꯗꯤ ꯊꯥꯡꯃꯩꯕꯟ ꯂꯧꯔꯗꯤ ꯊꯥꯡꯃꯩꯕꯟꯗꯗꯤ ꯄꯨꯡꯗ ꯎꯝ ꯁꯦꯝꯕ ꯌꯥꯏꯑꯦꯕ ꯑꯩꯈꯣꯏꯅ ꯂꯧꯅꯤꯡꯕ ꯃ
ꯑꯃ ꯑꯃ ꯑꯥ ꯄꯨꯡ ꯑꯃꯈꯛꯇ ꯂꯧꯔꯁꯦ ꯐꯒꯅꯤ
ꯑꯃꯈꯛꯇꯪ ꯂꯧꯔꯣꯏ ꯁꯤꯂꯦꯕꯁ ꯑꯗꯨꯒ ꯖꯅꯋꯥꯔꯤꯗ ꯐꯥꯔꯁ ꯁꯦꯃꯤꯁꯇꯔꯒꯤ ꯑꯦꯛꯖꯥꯝ ꯊꯥꯀꯅꯤ ꯍꯥꯏꯑꯦꯕ
ꯑ ꯎꯝ
ꯏꯛꯖꯝ ꯊꯥꯒꯅꯤ ꯄ꯭ꯔꯦꯛꯇꯤꯀꯥꯜ ꯊꯥꯒꯅꯤ ꯄ꯭ꯔꯦꯛꯇꯤꯀꯦꯜꯗ ꯄꯥꯁ ꯇꯧꯔꯒ ꯇꯧꯔꯒꯗꯤ ꯑꯃꯨꯛ ꯑꯅꯤꯃꯨꯛ ꯊꯥꯒꯅꯤ ꯍꯥꯏꯑꯦ
ꯑꯣꯏ ꯌꯥ ꯇꯨꯅ ꯇꯜꯂꯦꯀꯣ
ꯑꯗꯨ ꯁꯣꯐꯋꯦꯔꯗ ꯑꯣꯟꯕ ꯌꯥꯒꯅꯤ ꯍꯥꯏꯔꯗꯤ ꯌꯦꯡꯕ ꯇꯥꯔꯦ ꯎꯝ
ꯂꯣꯠ ꯌꯥꯗ꯭ꯔꯗꯤ ꯂꯧꯔꯣꯏ ꯃꯇꯝ ꯃꯥꯡꯗꯦꯕ
ꯎꯝ
ꯌꯥ ꯍꯣꯏ ꯂꯧꯔꯗꯤ ꯆꯠꯀꯅꯤ ꯂꯧꯗ꯭ꯔꯗꯤ ꯇꯣꯛꯑꯦ
ꯎꯝ
ꯃꯇꯝ ꯃꯥꯡꯉꯦꯕꯀꯣ ꯑꯗꯨ ꯀꯂꯦꯖ ꯀꯥ ꯀꯣꯂꯦꯖ ꯑꯦꯠꯃꯤꯁꯟ ꯅꯪꯒꯤ ꯑꯦꯠꯃꯤꯁꯟ ꯇꯧꯔꯣꯏꯗ꯭ꯔꯣ ꯑꯩ ꯍꯌꯦꯡ ꯇꯧꯅꯤꯡꯉꯦ
ꯅꯪ ꯍꯌꯦꯡ ꯇꯧꯗꯣ ꯍꯌꯦꯡ ꯇꯧꯔꯣꯏꯁꯦ ꯑ ꯗꯦꯠ ꯑꯍꯨꯝꯗ ꯇꯧꯁꯦ
ꯍ ꯑꯍꯨꯝꯗ ꯇꯧꯁꯦ ꯑꯗꯨꯗꯤ ꯍꯪꯆꯤꯠꯀꯣ
ꯎꯝ
ꯍꯣꯏ ꯑꯗꯨꯁꯨ ꯌꯥꯏꯑꯦ
ꯉꯟꯅ ꯇꯧꯅꯤꯡꯕ
ꯉꯟꯅꯗꯤ ꯇꯧꯅꯤꯡꯈ꯭ꯔꯦꯕ
ꯎꯝ
ꯊꯣꯛ ꯆꯥꯎꯕꯅ ꯂꯣꯏꯔꯦ ꯌꯦꯡ ꯆꯥꯛ ꯆꯥꯕ ꯂꯣꯏꯔꯦ ꯉꯥꯏꯔꯦ
ꯐꯝꯃꯒ ꯂꯩꯌꯣ ꯋꯥꯛꯀꯤꯡ ꯆꯠꯂꯒ ꯂꯩꯌꯣ
ꯑꯣ ꯅꯨꯡꯗꯥꯡꯁꯤ ꯀꯇꯥꯏꯗ ꯋꯥꯀꯤꯡ ꯆꯠꯇꯣꯏꯕ꯭ꯔꯥ
ꯋꯥꯛꯀꯤꯡ ꯆꯠꯄꯁꯦ ꯁꯨꯃꯥꯡꯗ ꯆꯠꯅꯩꯌꯦ ꯍꯧꯖꯤꯛꯀꯥꯟ ꯃꯇꯝꯗꯤ ꯁꯨꯃꯥꯡꯗꯀꯣ ꯏꯁꯇꯦꯞ ꯏꯁꯇꯦꯞ ꯑꯦ ꯆꯠꯂꯣ ꯑꯗꯨꯝ ꯅꯣꯏ ꯀꯩꯅꯣ ꯂꯩꯔꯤꯗꯨꯗꯤ ꯍꯛꯆꯥꯡ ꯐꯅꯤꯡꯉꯥꯏꯅꯤꯅꯦ ꯅꯪꯕꯣ
ꯍꯛꯆꯥꯡ ꯐꯅꯕꯁꯦ ꯌꯥꯗ꯭ꯔꯦꯕ
ꯀꯔꯤꯒꯤ ꯌꯥꯗꯕ꯭ꯔꯥ ꯍꯛꯆꯥꯡ ꯐꯅꯕ ꯆꯦꯜꯂꯨ ꯍꯥꯥ
ꯄꯨꯛ ꯆꯥꯎꯕꯅꯦ ꯄꯨꯛ ꯆꯥꯎꯕꯅ ꯌꯥꯗ꯭ꯔꯦ ꯄꯨꯛꯁꯦ
ꯅꯣꯏꯒꯅꯤꯀꯣ
ꯌꯥꯝ ꯅꯣꯏ
ꯑꯩꯗꯤ ꯌꯥꯝ ꯅꯣꯏꯈ꯭ꯔꯦ ꯑꯁꯦꯡꯕꯒꯤ ꯍꯣꯢꯗꯤ ꯑꯁꯦꯡ ꯑꯁꯦꯡꯕ ꯍꯥꯏꯕꯅꯤ ꯁꯦꯡꯕꯒꯤ ꯅꯣꯏꯔꯦ ꯑꯩꯗꯤ ꯇꯨꯝꯃꯒ ꯆꯥꯔꯒ ꯂꯩꯕꯒꯤ
ꯅꯣꯏꯔꯗꯤ ꯐꯔꯦꯅꯦ ꯅꯪꯗꯤ ꯏꯀꯪ ꯀꯪꯉꯒ
ꯑꯦ ꯅꯪꯗꯤ ꯅꯪꯅꯦ ꯏꯀꯪ ꯀꯪꯕꯗꯨ
ꯏꯁ
ꯑꯩꯗꯤ ꯃꯥꯏ ꯄꯥꯛꯑꯦ
ꯑꯩꯗꯤ ꯃꯥꯏꯗꯤ ꯄꯥꯛꯑꯦ ꯅꯪꯒꯤ ꯃꯥꯏꯗꯤ ꯑꯩꯒꯤ ꯅꯥꯇꯣꯟꯅ ꯆꯥꯎ ꯄꯨꯛ ꯄꯨꯛꯇꯗꯤ ꯑꯦ ꯅꯪꯕꯨ ꯄꯨꯛꯇꯣ ꯁꯣ ꯇꯧꯔꯒ ꯆꯠꯄ꯭ꯔ
ꯑꯦ ꯑꯗꯨ ꯑꯣꯏꯔꯁꯨ
ꯎꯝ ꯗꯨ ꯑꯣꯏꯔꯁꯨ ꯀꯔꯤ
ꯑꯗꯨ ꯑꯣꯏꯁꯨ ꯂꯩꯅ
ꯂꯩꯇꯦ ꯀꯔꯤꯁꯨ ꯂꯩꯇꯦ ꯑꯁ ꯏ ꯀꯩꯅꯣꯗꯣ ꯑꯁ ꯀꯥꯡ ꯌꯥꯝꯃꯦꯕ ꯍꯧꯖꯤꯛ
ꯀꯩꯔ ꯀꯥꯡ ꯈꯛꯇꯪꯅꯦ ꯑꯩꯖꯨ ꯈꯪꯗꯦ ꯎꯝ
ꯎꯝ ꯀꯥꯡꯁꯤꯡꯗꯣ ꯌꯥꯝ ꯁꯥꯎꯅꯤꯡꯉꯦ ꯑꯩꯗꯤ
ꯍꯥꯠꯂꯨ ꯃꯈꯧꯔꯤ ꯃꯦꯠꯂꯨ
ꯗꯨꯛ ꯄꯤꯛꯄꯗꯨꯃ ꯃꯨꯛꯀ ꯃꯈꯧꯔꯤ ꯃꯦꯠꯂꯗꯤ ꯑꯩꯗꯤ ꯂꯣꯏꯔꯅꯦ ꯍꯥ
ꯎꯝ ꯅꯨꯡꯗꯤ ꯅꯨꯡꯁꯤꯗ ꯃꯣꯏꯁꯨ ꯍꯤꯡꯅꯕ ꯍꯏꯅ ꯍꯤꯡꯅꯕ ꯍꯥꯏꯅ ꯆꯦꯜꯂꯤꯅꯦ ꯆꯤꯛꯄꯗꯨꯁꯨ ꯃꯣꯏ ꯍꯤꯡꯅꯤꯡꯉꯥꯏ ꯆꯤꯛꯏꯅꯦ ꯀꯔꯤꯔꯥ
ꯑꯪ ꯀꯩꯔꯥ ꯃꯟꯗꯦꯗ ꯑꯃꯨꯛꯀ ꯂꯥꯛꯑꯣ ꯍꯥꯏꯌꯦ ꯁꯤꯡꯖꯃꯩꯗ
ꯌꯤ
ꯑꯗꯨ ꯑꯗꫭ ꯅꯨꯃꯤꯠꯇꯣ ꯃꯣꯏ ꯑꯣꯔꯒꯅꯥꯏꯖꯤꯡ ꯑꯣꯔꯒꯅꯥꯏꯖꯤꯡ ꯀꯃꯤꯇꯤ ꯂꯥꯛꯀꯅꯤ ꯍꯥꯏꯌꯦꯕ
ꯑꯗꯨ ꯅꯨꯃꯤꯠꯇꯣ ꯀꯣꯂꯦꯖ ꯀꯥꯕ ꯍꯧꯔꯅꯤꯕ
ꯑꯗꯨꯅꯤ ꯑꯗꯨ ꯅꯨꯃꯤꯠꯇꯣ ꯑꯣꯔꯒꯅꯥꯏꯖꯤꯡ ꯀꯃꯤꯇꯤ ꯂꯥꯛꯅꯤ ꯍꯥꯏꯌꯦꯕ
ꯑꯗꯨ ꯆꯠꯂꯔꯣꯏ ꯍꯥꯏꯌꯣ ꯑꯗꯨ ꯅꯨꯃꯤꯠꯇꯤ
ꯌꯥꯔꯣꯏꯌꯦ ꯑꯣꯖꯥꯁꯤꯡꯅ ꯑꯣꯖꯥꯅ ꯂꯥꯛꯑꯣ ꯍꯥꯏꯌꯦ ꯑꯗꯨ ꯅꯨꯃꯤꯠꯇꯤ꯫ ꯀꯝꯄꯜꯁ꯭ꯔꯤ ꯂꯥꯛꯑꯣ ꯍꯥꯏꯌꯦ ꯑꯣ ꯂꯧꯒꯗꯧꯕ ꯃꯤꯁꯤꯡꯗꯣ
ꯃꯆꯤꯟ ꯊꯤꯔꯤꯅꯦ ꯌꯨꯝꯗ ꯂ ꯌꯨꯝꯗ ꯂꯩꯌꯦ ꯍꯥꯏꯌꯣ ꯌꯨꯝꯗ ꯂꯩꯌꯦ ꯍꯥꯏꯌꯣ ꯑꯩꯒꯤ
ꯌꯨꯝꯗ ꯂꯩꯌꯦ ꯌꯨꯝꯗ ꯂꯩꯌꯦ ꯀ꯭ꯂꯥꯁ ꯂꯧ ꯄ ꯃꯇꯝꯗꯗꯤ ꯂꯥꯛꯀꯅꯤ
ꯎꯝ ꯂꯥꯛꯀꯅꯤ ꯀꯩꯅꯣ
ꯀꯥꯡ ꯌꯥꯝꯕꯅ ꯁꯤꯒꯦ ꯇꯧꯔꯦ ꯆꯤꯛꯄꯅ
ꯏ ꯁꯤꯡꯗꯣ ꯈꯔ ꯆꯨꯞꯍꯜꯂꯣ
ꯈꯪꯗꯦ ꯆꯨꯝ ꯄꯤꯈ꯭ꯔꯁꯤꯔ ꯈꯪꯗꯦ ꯃꯣꯏꯕꯨ
ꯍꯣꯏ ꯇꯧꯍꯜꯂꯣ ꯈꯔ ꯀꯣ ꯏ ꯑꯩꯈꯣꯏ ꯏ ꯌꯥꯝ ꯌꯥꯝꯃꯦꯕ ꯏꯁꯤ ꯈꯔ ꯍꯟꯊꯅꯕ ꯈꯔ ꯇꯩꯌꯣ ꯏꯁ
ꯎꯝ
ꯑꯗꯨ ꯑꯩ ꯂꯥꯏꯕ꯭ꯔꯥꯔꯤ ꯈꯔ ꯊꯤꯔ ꯂꯥꯏꯔꯤꯛ ꯈꯔ ꯌꯥꯝꯕ ꯑꯦꯠꯃꯤꯁꯟꯗꯣ ꯊꯥꯗ ꯂꯥꯏꯕ꯭ꯔꯦꯔꯤ ꯈꯔ ꯊꯤꯒꯦꯕ ꯂꯥꯏꯔꯤꯛ ꯈꯔ ꯌꯥꯝꯕꯀꯣ
ꯎꯝ
ꯑꯦꯠ ꯑꯦꯠꯃꯤꯁꯟ ꯑꯦꯠꯃꯤꯁꯟꯗꯣ ꯂꯨꯄꯥ ꯂꯤꯁꯤꯡ ꯑꯃ ꯑꯃꯗꯤ ꯍꯥꯏꯌꯦꯕ ꯊꯥꯗ
ꯎꯝ ꯍꯝ ꯍꯝ ꯑꯣꯏꯕ